ꯇꯌꯦ
ꯑꯁ ꯋꯥꯔꯤꯁꯦ ꯑꯩꯈꯣꯏꯅꯤ ꯋꯥꯔꯤꯁꯦ ꯅꯨꯡꯉꯥꯏꯃꯟꯗꯅ ꯐꯣꯟ ꯇꯠꯄꯁꯨ ꯈꯪꯗ꯭ꯔꯦ ꯏꯊꯟꯇ ꯁ꯭ꯋꯥꯏꯗ ꯆꯤꯡꯒꯤ ꯃꯍꯥꯎꯁꯤꯡꯁꯦ ꯂꯣꯏ ꯉꯥꯡ ꯂꯩꯔꯦ
ꯅꯗ ꯅ ꯅꯪ ꯉ ꯉꯍꯥꯎ ꯂꯩꯔꯣ
ꯍ
ꯑ ꯀꯃꯥꯏꯅ ꯇꯧꯏ ꯂꯥꯏꯔꯤꯛ ꯇꯝꯕꯗꯤ ꯀꯥꯏ ꯀꯃꯥꯏꯅ ꯇꯧꯏ ꯃꯄꯥꯟꯔꯣꯝꯗ ꯀꯃꯥꯏꯅ ꯇꯧꯒꯦ ꯍꯥꯏꯕꯗꯤ ꯐꯕ꯭ꯔꯥ ꯃꯣꯏꯒꯤꯗꯣ
ꯂꯥꯏꯔꯤꯛ ꯍꯥꯏꯔꯤꯔꯣ
ꯎꯝ
ꯑꯗꯨꯝ ꯌꯥꯏꯌꯦꯗ ꯑꯗꯨ ꯑꯗꯨꯝ ꯅꯨꯡꯉꯥꯏ
ꯈꯦꯠꯅꯕ ꯂꯩꯒꯦ ꯂꯥꯏꯔꯤꯛ
ꯑꯁ ꯑꯁꯤꯒꯤ ꯑꯁꯤꯒꯤ ꯃꯇꯥꯡꯗ ꯈꯔ ꯍꯥꯏꯒꯦꯀꯣ ꯑꯩꯁꯦ ꯇꯤꯡ ꯍꯣꯏ ꯆꯤꯡ ꯂꯣꯝꯒꯤꯁꯨ ꯑꯗꯨꯝ ꯐꯩꯌꯦ ꯑꯗꯨ ꯃꯄꯥꯟ ꯂꯣꯝꯒꯤꯅ ꯈꯔ ꯍꯦꯟꯅ ꯍꯥꯏꯕꯗꯤ ꯃꯤ ꯃꯤꯌꯥꯝ ꯇꯤꯟꯕꯅꯤꯅꯀꯣ ꯇꯤꯟꯕꯨ ꯇꯤꯜꯂꯗꯤ ꯃꯤ ꯍꯦꯟꯅ ꯌꯥꯝꯕ ꯍꯦꯟꯅ ꯃꯤꯁꯦ ꯁꯤꯡꯉꯦꯕ ꯑꯗꯨ ꯍꯥꯏꯕꯗꯤ ꯃꯤ ꯌꯥꯝ ꯕꯅꯤꯅ ꯃꯤ ꯑꯃꯅ ꯑꯗꯨꯅꯦ ꯃꯤ ꯑꯃꯒꯤ ꯃꯤ ꯑꯃꯒꯤ ꯂꯧꯁꯤꯡ ꯑꯃ ꯄꯨꯔꯛꯄ ꯑꯃꯒꯤ ꯂꯧꯁꯤꯡ ꯄꯨꯔꯛꯄ ꯃꯤ ꯌꯥꯝꯕꯒꯤ ꯄꯨꯟꯅ ꯂꯧꯁꯤꯡꯗꯣ ꯄꯨꯟꯈ꯭ꯔꯕ ꯑꯩꯒꯤ ꯋꯥꯈꯜꯗꯗꯤ ꯃꯄꯥꯗꯅ ꯈꯔ ꯀꯩꯅꯣ ꯇꯧꯕ ꯃꯥꯜꯂꯦ ꯍꯥꯏꯌꯦꯕ ꯈꯜꯂꯦꯕꯀꯣ
ꯎ ꯆꯨꯝꯃꯦ ꯆꯨꯝꯃꯦ ꯍꯥꯏꯕꯗꯤ ꯃꯤ ꯖꯥꯠꯇꯤ ꯂꯥꯛꯈ꯭ꯔꯕ꯭ꯔꯦꯅꯀꯣ ꯍꯥꯏꯕꯗꯤ ꯍꯥꯏꯕꯗꯤ ꯖꯥꯇꯤꯁꯨ ꯀꯌꯥ ꯁꯨꯔꯦ ꯅꯠꯇ꯭ꯔꯥ ꯍꯥꯏꯕꯗꯤ ꯇꯣꯉꯥꯟ ꯇꯣꯉꯥꯟ ꯃꯐꯝ ꯁꯨ ꯇꯣꯉꯥꯟ ꯇꯣꯉꯥꯟꯕ ꯃꯐꯝꯗꯒꯤ ꯂꯥꯛꯑꯦ ꯂꯣꯟꯁꯨ ꯇꯣꯉꯥꯟ ꯇꯣꯉꯥꯟ ꯂꯣꯟꯁꯨ ꯇꯝꯕꯁꯨ ꯍꯥꯏꯕꯗꯤ ꯇꯝꯕꯁꯨ ꯑꯩꯈꯣꯏꯔꯣꯝꯗꯗꯤ ꯑꯩꯈꯣꯏ ꯑꯩꯈꯣꯏ ꯑꯩꯣꯏꯩꯅ ꯂꯣꯟꯕ ꯉꯛꯇ ꯑꯗꯨꯝ ꯂꯣꯟ ꯂꯩꯔꯕꯅꯤꯅ ꯑꯇꯣꯞꯄꯗ ꯈꯪꯗ꯭ꯔꯦ ꯑꯗꯨꯒꯤ ꯃꯄꯥꯟꯂꯣꯝꯗꯗꯤ ꯂꯣꯏꯅ ꯍꯥꯏꯕꯗꯤ ꯃꯐꯝꯖ ꯍꯥꯏꯕꯗꯤ ꯃꯐꯝ ꯇꯣꯉꯥꯟ ꯇꯣꯉꯥꯟ ꯃꯐꯝꯗꯒꯤ ꯂꯥꯛꯑꯕ ꯕꯅꯤꯅ ꯑꯗꯨꯒ ꯃꯣꯏꯒꯤ ꯍꯩꯕꯁꯤꯡꯗꯣ ꯂꯣꯏꯅ ꯑꯗꯨꯝ ꯑꯃꯃꯝꯗꯨꯝ ꯁꯥꯟꯅꯔꯦ ꯋꯥꯔꯤꯁꯨ ꯑꯗꯨ ꯂꯤꯅꯔꯦ ꯃꯣꯏꯒꯤ ꯆꯠꯅꯕꯤ ꯀꯔꯤ ꯀꯔꯤ ꯂꯣꯏꯅ ꯍꯥꯏ ꯍꯥꯏꯕꯗꯤ ꯍꯥꯏꯕꯗꯤ ꯂꯧꯁꯤꯡꯁꯨ ꯌꯥꯝꯈ꯭ꯔꯦꯅ ꯑꯗꯨꯒꯤ ꯇꯣꯉꯥꯟ ꯇꯣꯉꯥꯟ ꯇꯣꯉꯥꯟ ꯇꯣꯉꯥꯟꯒꯤ ꯂꯧ ꯀꯛꯁꯤꯡ ꯂꯧꯊꯣꯛꯈ꯭ꯔꯕꯅꯤꯅꯀꯣ ꯑꯗꯨ ꯅꯠꯇ꯭ꯔ ꯑꯗꯨ ꯈꯛꯇꯅ ꯅꯠꯇꯦ ꯍꯥꯏꯕꯗꯤ ꯃꯄꯥꯟꯗ ꯑꯩꯅ ꯈꯟꯕ ꯃꯅꯨꯡꯗꯗꯤꯀꯣ ꯑꯩꯈꯣꯏ ꯑꯁꯤꯔꯣꯝꯗ ꯑꯩꯅ ꯎꯕ ꯖꯒꯥꯔꯣꯝꯗꯗꯤꯀꯣ ꯑꯩꯅ ꯈꯟꯕꯁꯤꯅ ꯃꯣꯏꯒꯤ ꯑꯣꯖꯥ ꯍꯥꯏꯕ ꯅꯠꯇꯕ ꯑꯣꯖꯥꯕꯨꯗꯤ ꯍꯥꯏꯕꯗꯤ ꯃꯐꯝ ꯇꯣꯉꯥꯟ ꯇꯣꯉꯥꯟꯅ ꯑꯩꯅ ꯍꯧꯖꯤꯛ ꯑꯥꯗ ꯇꯝꯕ ꯂꯣꯏꯔꯒ ꯑꯩꯈꯣꯏꯔꯣꯝꯗꯁꯨ ꯇꯥꯛꯄ ꯌꯥꯏꯌꯦꯀꯣ
ꯍꯣꯏ
ꯑꯗꯨꯒꯤ ꯍꯥꯏꯕꯗꯤ ꯍꯥꯏꯕꯗꯤ ꯅꯪꯁꯨ ꯇꯝꯕ ꯂꯣꯏꯔꯒ ꯑꯥꯗ ꯑꯣꯖꯥ ꯠꯇ ꯇꯧꯕ ꯌꯥꯏ ꯑꯩꯈꯣꯏꯅ ꯇꯥꯛꯀꯗꯧꯕꯗꯨꯗꯤ ꯆꯞ ꯃꯥꯟꯅꯩꯑꯕ ꯑꯗꯨ ꯆꯞ ꯃꯥꯟꯅꯔꯁꯨ ꯍꯥꯏꯕꯗꯤ ꯑꯩꯈꯣꯏꯅ ꯇꯥꯛꯀꯗꯧꯕ ꯍꯥꯏꯕꯗꯤ ꯀꯔꯤ ꯀꯔꯤ ꯄꯣꯠ ꯆꯩꯁꯤꯡꯁꯨ ꯗꯔꯀꯥꯔ ꯂꯩꯕꯅ ꯄꯣꯠ ꯆꯩꯁꯤꯡꯁꯨ ꯗꯔꯀꯥꯔ ꯑꯣꯏꯕꯁꯤꯡꯗꯣ ꯍꯥꯏꯕꯗꯤ ꯑꯩꯈꯣꯏꯒꯤ ꯁ꯭ꯀꯨꯜꯅꯒꯨꯝꯕ ꯍꯥꯏꯕꯗꯤ ꯃꯣꯏꯅ ꯊꯝꯕ ꯉꯝꯗ꯭ꯔꯗꯤ ꯑꯇꯥꯡ ꯑꯇꯥꯡꯕꯅꯤꯅ ꯄꯣꯠꯁꯤꯡꯗꯣ ꯄꯣꯠꯆꯩ ꯑꯩꯈꯣꯏꯅ ꯁꯤꯖꯤꯟꯅꯒꯗꯧꯕꯗꯨꯣ ꯂꯩꯇ꯭ꯔꯗꯤ ꯎꯄꯥꯏ ꯂꯩꯇꯦꯕ ꯇꯝꯒꯗꯧꯕꯗꯣ ꯑꯗꯨꯒꯤ ꯍꯥꯏꯕꯗꯤ ꯈꯔ ꯍꯥꯏꯕꯗꯤ ꯃꯣꯏꯗꯗꯤ ꯃꯄꯥꯟꯔꯣꯝꯗꯗꯤ ꯑꯗꯨꯁꯤꯡꯗꯨꯗꯤ ꯍꯥꯏꯕꯗꯤ ꯍꯥꯏꯕꯗꯤ ꯁꯥꯠꯇ꯭ꯔ ꯥꯁꯨ ꯌꯥꯝꯕꯅꯤꯅ ꯁꯥꯇ꯭ꯔꯥꯁꯨ ꯌꯥꯝꯃꯕꯅꯤꯅ ꯑꯉꯥꯡ ꯁꯤꯡꯁꯨ ꯁꯥꯇ꯭ꯔꯥꯁꯨ ꯌꯥꯝꯂꯕꯅꯤꯅ ꯃꯣꯏꯁꯤ ꯄꯨꯊꯣꯛꯄ ꯉꯝꯈ꯭ꯔꯦꯕ ꯀꯣ ꯑꯩꯅ ꯈꯟꯕ ꯃꯅꯨꯡꯗꯗꯤ ꯍꯥꯏꯕꯗꯤ ꯁꯥꯇ꯭ꯔꯥ ꯌꯥꯝꯕꯅꯤꯅ ꯄꯩꯁꯥꯁꯨ ꯂꯥꯛꯑꯦ ꯅꯠꯇ꯭ꯔꯥ
ꯍꯣꯏ ꯍꯣꯏ ꯂꯥꯛ
ꯄꯩꯁꯥꯁꯨ ꯂꯥꯛꯑꯦ ꯑꯗꯨ ꯄꯩꯁꯥꯗꯨꯅ ꯂꯥꯛꯄ ꯄꯩꯁꯥꯗꯨꯅ ꯈꯔ ꯁꯦꯟꯗꯣꯡꯗꯨꯅ ꯑꯃꯨꯛꯀ ꯄꯣꯠꯆꯩ ꯁꯤꯡ ꯂꯩꯕ ꯉꯝꯃꯦ ꯑꯗꯨꯗꯒꯤꯗꯤ ꯍꯥꯏꯕꯗꯤ ꯁꯥꯇ꯭ꯔꯁꯨ ꯍꯦꯟꯅ ꯍꯥꯏꯕꯗꯤ ꯄꯣꯠ ꯆꯩꯁꯤꯡ ꯂ ꯂꯣꯏꯅ ꯁ ꯂꯩꯔꯗꯤ ꯍꯥꯏꯕꯗꯤ ꯁꯥꯇ ꯂꯥꯛꯄ ꯍꯦꯟꯅ ꯂꯥꯛꯄ ꯍꯧꯔꯦꯅ ꯑꯗꯨꯒꯤꯁꯨ ꯑꯩ ꯋꯥꯈꯜꯗꯗꯤ ꯑꯗꯨꯅ ꯈꯔ ꯍꯞ ꯃꯥꯂꯦꯕꯨ
ꯑꯗꯨꯅꯦ ꯑꯩꯅ ꯅꯍꯥꯟ ꯆꯤꯡꯗ ꯇꯝꯔꯛꯑꯦꯕꯀꯣ
ꯎꯝ
ꯑꯩꯈꯣꯏꯗ ꯇꯝꯃꯦ ꯇꯝꯃꯦ ꯑꯩꯖꯦ ꯀ꯭ꯂꯥꯁ ꯀꯌꯥ ꯐꯥꯎꯔ ꯇꯝꯕꯗꯣ ꯀ꯭ꯂꯥꯁ ꯇꯦꯟ ꯐꯥꯎ ꯇꯝꯃꯦꯕ ꯍꯣꯏ ꯑꯩꯈꯣꯏ ꯑꯣꯖꯥ ꯑꯩꯅ ꯇꯝꯕ ꯃꯇꯝꯗ ꯑꯣꯖꯥꯁꯤꯡꯁꯨ ꯌꯥꯝ ꯐꯩꯌꯦ ꯑꯗꯨ ꯐꯖꯅꯁꯨ ꯇꯥꯛꯑꯦꯕꯀꯣ ꯇꯥꯛꯑꯦ ꯑꯩꯒꯤ ꯏꯃꯥꯟꯅꯕ ꯏꯃꯥꯟꯅꯕ ꯏꯃꯥꯟꯅꯕꯤꯁꯤꯁꯨ ꯌꯥꯝ ꯂꯨꯅ ꯇꯤꯟꯅꯩꯑꯦ ꯑꯗꯣ ꯑꯩꯈꯣꯏ ꯀꯥꯎꯔꯣꯏꯗꯕ
ꯗꯕꯥꯎ ꯌꯥꯝ ꯑꯃꯨꯀ ꯑꯗꯨꯗꯗꯤ ꯏꯃꯥꯟꯅꯕ ꯏꯃꯥꯟꯅꯕꯤꯁꯦ ꯌꯥꯝ ꯄꯨꯟꯗꯦꯕꯀꯣ ꯇꯥꯕ꯭ꯔꯣ
ꯇꯥꯏ ꯇꯥꯏ
ꯏꯃꯥꯟꯅꯕ ꯏꯃꯥꯟꯕꯤꯁꯤ ꯌꯥꯝ ꯄꯨꯟꯗꯦꯕ
ꯎꯝ
ꯑꯗꯨꯒꯤ ꯑꯃꯨꯛꯀ ꯏꯂꯚꯦꯟ ꯇꯨꯋꯦꯜꯐꯇꯣ ꯑꯃꯨꯛꯀ ꯑꯩꯄꯥꯛ ꯇꯝꯕ ꯆꯠꯂꯦ ꯑꯗꯨ ꯆꯠꯄ ꯃꯇꯝꯗ ꯑꯩꯁꯦ ꯏꯊꯟꯇ ꯑꯩ ꯈꯔ ꯒ꯭ꯌꯥꯟ ꯇꯥꯔꯛꯄꯀꯣ ꯍꯥꯏꯗꯤ ꯑꯗꯨ ꯃꯇꯝꯗꯗꯤ ꯑꯩꯈꯣꯏꯒꯤ ꯔꯨꯝ ꯃꯅꯨꯡꯗ ꯐꯝꯃꯤꯗꯣ ꯀꯥ ꯃꯅꯨꯡꯗ ꯐꯝꯃꯤꯗꯣ ꯃꯤ ꯃꯔꯤ ꯃꯉꯥ ꯈꯛꯇꯅꯦꯕ ꯑꯗꯨ ꯑꯩꯅ ꯇꯝꯄꯥꯛꯇ ꯆꯠꯄ ꯍꯥꯞꯄ ꯀꯥꯟꯗꯗꯤ ꯑꯩꯒꯤ ꯀꯥꯗ ꯑꯩ ꯀ꯭ꯂꯥꯁ ꯆꯨꯝꯅꯤ ꯍꯥꯏꯗꯅ ꯐꯝꯕ ꯀꯥꯗ ꯃꯤ ꯆꯥꯝꯃ ꯍꯦꯟꯅ ꯐꯝꯃꯦꯕ ꯑꯗꯨ ꯌꯥꯝ ꯈꯦꯠꯅꯩꯑꯕ ꯍꯥꯏꯗꯤ ꯑꯩꯉꯣꯟꯗꯒꯤ ꯍꯩꯕꯇ ꯃꯥ ꯌꯥꯎꯋꯦ ꯑꯗꯨ ꯑꯩꯉꯣꯟꯗ ꯍꯦꯟꯅ ꯄꯪꯕꯇ ꯃꯥ ꯌꯥꯎꯋꯦ ꯍꯥꯏꯕꯗꯤ ꯏꯁꯥ ꯏꯁꯥꯒꯤ ꯃꯤ ꯖꯥꯠ ꯖꯥꯠ ꯂꯥꯛꯑꯦ ꯑꯗꯨ ꯀꯔꯤ ꯀꯔꯤ ꯂꯩꯔꯁꯨ ꯖꯥꯠ ꯖꯥꯠꯀꯤ ꯎꯕ ꯑꯗꯨꯒ ꯂꯣꯟꯁꯨ ꯑꯩꯅ ꯍꯦꯟꯅ ꯍꯥꯏꯒꯠꯄ ꯀꯣ
ꯎꯝ
ꯑꯣꯖꯥꯁꯤꯡꯁꯨ ꯑ ꯑꯉꯥꯡꯁꯤꯡ ꯌꯥꯝꯃꯕꯅꯤꯅ ꯍꯥꯏꯗꯤ ꯑꯩꯅ ꯍꯩꯇꯕꯗꯣ ꯃꯥꯅ ꯍꯩꯔꯝꯕ ꯃꯥꯅ ꯍꯥꯏꯇꯕꯗꯣ ꯑꯩꯅ ꯍꯥꯏꯔꯝꯕꯒꯤ ꯑꯣꯖꯥꯁꯤꯡꯁꯨ ꯌꯥꯝꯅ ꯃꯁꯥꯗ ꯌꯥꯝꯅ ꯆꯦꯛꯁꯤꯟꯕ ꯑꯃ ꯌꯥꯎꯋꯦꯕ ꯍꯥꯏꯕꯗꯤ ꯎꯝ ꯑꯉꯥꯡ ꯌꯥꯝꯃꯕꯅꯤꯅ ꯃꯥꯅ ꯑꯩꯅ ꯃꯥꯅ ꯑꯩꯉꯣꯟꯗ ꯍꯪꯂꯛꯄꯗꯣ ꯑꯩꯅ ꯍꯩꯔꯁꯨ ꯃꯤ ꯑꯃꯗ ꯈꯨꯝꯕ ꯉꯝꯃꯦꯕ ꯑꯗꯨꯒꯤ ꯑꯣꯖꯥꯁꯤꯡꯁꯨ ꯌꯥꯝ ꯀꯤꯅ ꯆꯠꯑꯦꯕꯀꯣ ꯑꯗꯨ ꯑꯩꯈꯣꯏꯅ ꯑꯦꯛꯖꯥꯝꯒꯨꯝꯕ ꯊꯥꯕ ꯈꯣꯠꯄ ꯑꯣꯏꯔꯁꯨ ꯑꯩꯅ ꯊꯥꯔꯛꯏꯁꯦ ꯌꯥꯝꯅ ꯈꯔ ꯌꯥꯝ ꯈꯦꯠꯅꯩꯌꯦꯕ ꯑꯗꯣ ꯍꯥꯏꯕꯗꯤ ꯑꯩꯈꯣꯏꯕꯨ ꯀꯔꯤ ꯍꯣꯠꯅꯕ ꯄꯤꯕꯗꯣ
ꯎꯝ
ꯌꯥꯝꯅ ꯏꯁꯇ꯭ꯔꯤꯛ ꯇꯧꯕ ꯃꯐꯝ ꯇꯥ ꯑꯦꯛꯖꯥꯝ ꯁꯦꯟꯇꯔꯒꯨꯝꯅ ꯇꯥꯔꯒ ꯑꯦꯛꯖꯥꯝ ꯃꯐꯝ ꯇꯥꯔꯒ ꯆꯠꯂꯦꯕꯀꯣ ꯑꯗꯨꯁꯨ ꯐꯖꯅ ꯆꯦꯛ ꯇꯧꯕ ꯑꯣꯖꯥ ꯁꯤꯡ ꯍꯥꯏꯗꯤ ꯃꯣꯏꯅ ꯇꯧꯒꯗꯕ ꯊꯕꯛꯇꯣ ꯐꯖꯅ ꯂꯨꯅ ꯆꯥꯅ ꯇꯧꯋꯦꯕ ꯃꯣꯏꯁꯦ ꯑꯗꯨꯒ ꯇꯝꯕ ꯏꯁꯇꯥꯏꯜ ꯑꯣꯏꯔꯣ ꯇꯧꯕ ꯏꯁꯇꯥꯏꯜ ꯑꯣꯏꯔꯣ ꯀꯔꯤ ꯀꯔꯤꯁꯦ ꯂꯣꯏꯅ ꯈꯦꯠꯅꯩꯌꯦꯕ ꯇꯒ ꯑꯩꯒꯤ ꯋꯥꯈꯜꯗꯤ ꯃꯤ ꯃꯌꯥꯝ ꯇꯤꯟꯕ ꯃꯐꯝꯗꯨꯅ ꯑꯉꯥꯡꯁꯤꯡꯁꯦ ꯍꯦꯟꯅ ꯍꯩꯗꯤ ꯍꯩꯗꯧ ꯃꯥꯜꯂꯦ ꯚ ꯍꯥꯏꯕꯗꯤ ꯃꯤ ꯌꯥꯝꯂꯕꯅꯤꯅ ꯏꯁꯥ ꯏꯁꯥ ꯅꯪꯒꯤ ꯈꯪꯗꯕꯗꯣ ꯑꯩ ꯈꯪꯉꯦ ꯇꯝꯕ ꯈꯣꯠꯄ ꯂꯣꯟꯗꯕꯨ ꯑꯣꯏꯔꯣ ꯐꯤꯔꯣꯟꯗꯕꯨ ꯑꯣꯏꯔꯣ ꯃꯤꯠ ꯐꯊ ꯌꯥꯝꯝ ꯃꯤ ꯆꯥꯝꯃ ꯍꯦꯟꯅ ꯎꯔꯛꯄ ꯍꯥꯏꯕꯁꯦ ꯑꯩꯈꯣꯏꯗꯤ ꯏꯁꯥꯗ ꯈꯔꯗꯤ ꯍꯩꯒꯠꯄꯗꯣ ꯌꯥꯏ ꯌꯥꯎꯋꯦꯕ
ꯍꯣꯏ ꯍꯣꯏ
ꯑꯗꯨꯃꯥꯏꯅ ꯇꯧꯋꯦꯅ ꯑꯩꯗꯤ ꯈꯜꯂꯦꯕ ꯈꯦꯠꯅꯕꯗꯣ
ꯃꯤ ꯌꯥꯝꯅꯁꯨ ꯍꯪꯉꯛꯑꯦꯕ ꯍꯥꯏꯕꯗꯤ ꯃꯤ ꯈꯔꯅꯗꯤ ꯑꯁ ꯃꯄꯥꯟ ꯔꯣꯝ ꯆꯜꯂꯗꯤ ꯑꯉꯥꯡꯁꯤꯡꯁꯦ ꯂꯝꯍꯦꯜꯂꯦ ꯍꯥꯏꯕꯗꯤ ꯃꯁꯥꯗ ꯊꯥꯗꯣꯛꯑꯕꯅꯤꯅ ꯑꯁ ꯑꯁꯨꯃꯥꯏꯅ ꯀꯤꯌꯦꯅꯒ ꯍꯥꯏꯅꯩꯑꯌꯦꯕ ꯑꯗꯨꯗꯤ ꯃꯁꯥ ꯃꯁꯥꯗ ꯂꯩꯕꯅꯤ ꯅꯠꯇ꯭ꯔꯥ ꯌꯨꯝꯗꯒꯤ ꯑꯉꯥꯡꯁꯤꯡꯗ ꯉꯥꯡꯂꯛ ꯍꯥꯏꯕꯗꯤ ꯌꯣꯛꯂꯛꯄ ꯀꯃꯥꯏꯅ ꯌꯣꯛꯔꯛꯑꯦ ꯑꯉꯥꯡꯗꯣ ꯅꯠꯇ꯭ꯔꯥ ꯌꯨꯝꯗꯒꯤ ꯂꯣꯏꯅ ꯇꯝ ꯊꯝꯂꯛꯄꯅꯦ
ꯑꯗꯨꯅꯦ ꯏꯁꯥꯅ ꯏꯃꯥꯟꯅꯕꯤ ꯑꯃ ꯂꯩꯌꯦꯕꯀꯣ
ꯎꯝ
ꯃꯥꯅ ꯍꯥꯏꯕꯅꯦ ꯃꯥꯁꯦ ꯑꯉꯥꯡ ꯑꯣꯏꯔꯤꯉꯩ ꯑꯗꯨꯗꯒꯤ ꯃꯊꯟꯗ ꯑꯗꯨꯝ ꯀ꯭ꯂꯥꯁ ꯃꯣꯏꯁꯦ ꯃꯣꯏꯒꯤ ꯌꯨꯝꯁꯦ ꯈꯔ ꯊꯥꯞꯄꯦꯕ ꯃꯥꯅ ꯍꯥꯏꯕ ꯃꯥ ꯌꯥꯝ ꯑꯉꯥꯡ ꯑꯣꯏꯔꯤꯉꯩꯗꯒꯤ ꯃꯌꯥꯝꯒ ꯃꯅꯥꯎꯅ ꯅꯨꯄꯥꯈꯣꯏꯒ ꯂꯩꯃꯤꯟꯅꯔꯛꯄꯅꯦ ꯍꯥꯏꯌꯦꯕꯀꯣ
ꯎꯝ
ꯑꯗꯣ ꯃꯥꯗꯨ ꯂꯩꯔꯦ ꯑꯗꯨꯒ ꯀ꯭ꯂꯥꯁ ꯇꯨꯋꯦꯜꯕ ꯂꯣꯏꯔꯒ ꯃꯄꯥꯟꯗ ꯑꯃꯨꯛꯀ ꯏꯂꯚꯦꯟ ꯇꯨꯋꯦꯜꯕ ꯂꯣꯏꯔꯒ ꯑꯃꯨꯛꯀ ꯆꯠꯂꯦꯕ
ꯎꯝ
ꯆꯠꯂꯦ ꯍꯧꯖꯤꯛꯇꯤ ꯃꯥꯁꯦ ꯃꯤ ꯑꯃ ꯍꯥꯏꯕꯗꯣ ꯑꯣꯏꯔꯦꯕꯀꯣ
ꯎꯝ
ꯑꯗꯨ ꯃꯤ ꯑꯃꯅ ꯕꯦꯕꯥꯔ ꯄꯤꯕ ꯉꯝꯕ ꯍꯥꯏꯕ ꯑꯣꯏꯔꯦ ꯑꯗꯨ ꯃꯥꯅ ꯍꯥꯏꯔꯤꯅꯦꯕ ꯑꯁ ꯑꯩꯗꯤ ꯈꯪꯗꯦ ꯏꯁꯥꯗ ꯑ ꯊꯣꯛꯂꯤꯕ ꯑ ꯍꯔꯥꯎꯕ ꯈꯣꯠꯄ ꯑꯗꯨꯃꯥꯏꯅ ꯐꯥꯎꯕꯗꯣ
ꯎꯝ
ꯑꯗꯨꯒꯨꯝꯕ ꯀꯌꯥ ꯄꯥꯝꯗꯦ ꯑꯩꯗꯤ ꯁꯨꯝꯅ ꯁꯨꯝ ꯑꯗꯨꯝ ꯂꯩꯕꯗꯣ ꯄꯥꯝꯃꯦ ꯑꯗꯨ ꯏꯃꯥ ꯍꯣꯏ ꯃꯤꯅꯗꯤ ꯑꯗꯨꯃꯥꯏꯅ ꯍꯥꯏꯌꯦꯦ ꯑ ꯑꯗꯨꯝ ꯑꯉꯥꯡ ꯑꯣꯏꯅ ꯃꯄꯥꯟ ꯊꯥꯗꯣꯛꯄꯁꯦ ꯐꯠꯇꯦ ꯈꯣꯠꯇꯦ ꯍꯥꯏꯔꯁꯨ ꯏꯁꯥ ꯏꯁꯥ ꯑꯩꯒꯤ ꯑꯩꯒꯤ ꯅꯪ ꯑꯩꯒꯤ ꯋꯥꯈꯜꯗ ꯂꯩꯌꯦ ꯍꯥꯏꯅ ꯍꯥꯏꯌꯦꯕ
ꯑꯗꯨꯅꯦ ꯍꯥꯏꯕꯗꯤ ꯌꯨꯝꯗ ꯂꯩꯔꯁꯨ ꯍꯥꯏꯕꯗꯤ ꯑꯩꯈꯣ ꯍꯥꯏꯕ ꯂꯝꯒꯦ ꯍꯥꯏꯔꯗꯤ ꯑꯗꯨ ꯌꯨꯝꯗ ꯂꯩꯔꯁꯨ ꯀꯔꯤꯗ ꯑꯣꯏꯔꯁꯨ ꯂꯝ ꯍꯦꯟꯒꯗꯧꯕ ꯃꯆꯥꯗꯤ ꯑꯗꯨꯝ ꯍꯦꯟꯕꯅꯦꯕ ꯐꯕ ꯑꯉꯥꯡꯁꯤꯅ ꯑꯗꯨꯝ ꯐꯕꯅꯦꯕ ꯀꯗꯥꯏ ꯀꯗꯥꯏ ꯆꯂ ꯁꯨꯒꯔꯤ ꯀꯔꯤ ꯇꯧꯔꯁꯨꯀꯣ ꯑꯉꯥꯡ ꯑꯣꯏꯔꯤꯔꯤꯉꯩꯗꯒꯤ ꯐꯖꯅꯀꯣ ꯂꯨꯅ ꯍꯥꯏꯕꯕꯁꯤꯅ ꯐꯖꯅ ꯐꯖꯅ ꯍꯥꯏꯕꯗꯤ ꯌꯂꯛꯄ ꯀꯥꯟꯗ ꯂꯣꯏꯅ ꯇꯝꯕꯤꯔꯗꯤ
ꯑꯝ
ꯑꯗꯨꯗ ꯂꯣꯏꯅ ꯍꯥꯏꯔꯛꯄ ꯂꯥꯛꯀꯗꯧꯕꯅꯦꯕ ꯍꯥꯏꯕꯗꯤ ꯑꯉꯥꯡ ꯍꯥꯏꯕꯕꯁꯤꯦ ꯍꯧꯖꯤꯛ ꯆꯥꯎꯔꯛꯄ ꯀꯥꯟꯗ ꯇꯔꯦꯠ ꯀ꯭ꯂꯥꯁ ꯇꯔꯦꯠ ꯅꯤꯄꯥꯥꯟꯒꯨꯝꯕꯗ ꯌꯥꯗ꯭ꯔꯦꯕ ꯑꯉꯥꯡ ꯑꯣꯏꯔꯤꯉꯩꯗ ꯑꯩꯈꯣꯏꯅ ꯑꯩꯈꯣꯏꯅ ꯀ꯭ꯂꯥꯁꯁꯦ ꯑꯃ ꯑꯅꯤ ꯀꯥꯔꯛꯄ ꯀꯥꯟꯗꯒꯤ ꯑꯗꯨꯝ ꯍꯥꯏꯕꯗꯤ ꯆꯩꯔꯛ ꯀꯗꯧꯕꯅꯦꯕ ꯆꯩꯅ ꯐꯨꯔꯒ ꯁꯤ ꯀꯤꯒꯗꯧꯕ ꯅꯠꯇꯦꯅ ꯍꯥꯏꯌꯦꯅ ꯍꯥꯏꯕꯗꯤ ꯐꯨꯕ ꯍꯥꯏꯕꯗꯨꯁꯨ ꯐꯨꯗꯤ ꯐꯨꯒꯗꯧꯕꯅꯤ ꯑꯉꯥꯡꯗꯤ ꯆꯩꯗꯤ ꯀꯤꯕꯅꯦ ꯑꯩꯈꯣꯏꯐꯥꯎ ꯀꯤꯔ ꯗꯤ ꯅꯠꯇ꯭ꯔꯥ ꯍꯥꯏꯕꯗꯤ ꯑꯣꯖꯥꯅ ꯂꯥꯏꯔꯤꯛ ꯄꯥꯔꯛꯅ ꯄꯤꯔꯗꯤ ꯂꯥꯏꯔꯤꯛ ꯏꯅꯉꯥꯏ ꯄꯤꯔꯛꯑꯗꯤ ꯃꯊꯪꯗ ꯍꯌꯦꯡ ꯑꯣꯑꯣ ꯍꯥꯏ ꯀ ꯇꯧꯗ꯭ꯔ ꯐ ꯑꯩꯣꯏꯅꯤ ꯑꯗꯨꯒꯤ ꯇꯧꯋꯤꯗꯨꯗꯤ ꯅꯠꯇ꯭ꯔꯥ
ꯑꯗꯨꯅꯦ
ꯃꯣꯏꯁꯨ ꯑꯉꯥꯡ ꯑꯣꯏꯔꯤꯉꯩꯗꯒꯤ ꯇꯥꯛꯉꯛꯀꯗꯧꯕꯅꯦ ꯆꯩꯗꯨ ꯀꯟꯅ ꯍꯥꯏꯕꯗꯤ ꯀꯟꯅ ꯐ ꯄꯨꯒꯗꯧꯕ ꯅꯠꯇꯦ
ꯑꯩꯒꯤ ꯏꯆꯦꯁꯨ ꯍꯣꯏ ꯑꯩꯒꯤ ꯏꯆꯦ ꯑꯃꯁꯨꯀꯣ
ꯎꯝ
ꯑꯩꯒꯤ ꯏꯆꯦ ꯑꯃ ꯑꯩ ꯂꯩꯃꯤꯟꯅꯕꯗꯣ
ꯎꯝ
ꯃꯄꯥꯟꯗ ꯃꯥꯁꯦ ꯍꯣꯏ ꯃꯥꯁꯦ ꯇꯨꯋꯦꯜꯐ ꯍꯦꯛ ꯂꯣꯏꯔꯒ ꯃꯄꯥꯟꯗ ꯆꯠꯂꯦꯕꯀꯣ ꯃꯥꯁꯦ ꯆꯍꯤ ꯇꯔꯨꯛ ꯇꯔꯦꯠ ꯅꯤꯄꯥꯜ ꯃꯥꯄꯜ ꯑꯗꯨꯝ ꯁ꯭ꯀꯨꯜ ꯀꯥꯕ ꯑꯣ ꯊꯕꯛ ꯇꯧꯕ ꯇ꯭ꯔꯦꯅꯤꯡ ꯇꯧꯕ ꯑꯗꯨꯝ ꯃꯥꯗꯤꯦ ꯃꯄꯥꯟꯗ ꯉꯥꯛꯇ ꯂꯩꯔꯛꯑꯦꯕ ꯑꯗꯨꯕꯨ ꯃꯥꯁꯦ ꯉꯥꯎꯁꯤꯟꯅꯒꯦ ꯍꯥꯏꯔꯗꯤ ꯌꯥꯝ ꯂꯥꯏꯕꯅꯦꯕꯀꯣ ꯑꯗꯣ ꯃꯁꯥꯗ ꯐꯥꯎꯗꯕ ꯍꯥꯏꯁꯤꯔꯥ ꯍꯥꯏꯗꯤ ꯑꯗꯨꯅꯦꯕ ꯌꯦꯡꯁꯤꯟꯗ꯭ꯔꯁꯨ ꯃꯁꯥ ꯃꯁꯥꯗ ꯂꯩ ꯍꯥꯏꯕꯗꯣ ꯏꯆꯦꯁꯨ ꯌꯥꯝ ꯒ꯭ꯌꯥꯟ ꯇꯥꯏꯑꯕ ꯍꯧꯖꯤꯛꯁꯨ ꯃꯥ ꯁꯦ ꯑꯣꯖꯥ ꯑꯣꯖꯥ ꯑꯣꯏꯔꯒ ꯑꯗꯨ ꯍꯥꯏꯗꯤ ꯃꯄꯥꯟ ꯊꯣꯛꯑꯁꯨ ꯃꯥꯒꯤ ꯋꯥ ꯃꯤꯡꯆꯠ ꯁꯤꯅꯤꯉ ꯄꯨꯔꯛꯇꯦꯕꯀꯣ
ꯎꯝ
ꯑꯗꯨꯝ ꯅꯨꯡꯉꯥꯏꯅ ꯂꯩꯔꯦꯕ ꯑꯗꯨꯒꯤꯅꯤ ꯑꯩꯅ ꯑꯉꯥꯡꯁꯤꯡ ꯍꯧꯖꯤꯛ ꯍꯧꯖꯤꯛ ꯆꯥꯎꯈꯠꯂꯤꯕ ꯑꯉꯥꯡ ꯍꯥꯏꯔꯒ ꯑꯗꯨ ꯃꯃꯥ ꯃꯄꯥꯁꯤꯡꯗ ꯍꯥꯏꯅꯤꯡꯕꯗꯤ ꯍꯣꯏ ꯃꯣꯏꯅ ꯑꯉꯥꯡ ꯑꯣꯏꯔꯤꯉꯩꯗ ꯀ꯭ꯂꯥꯁ ꯊꯣꯛꯇ꯭ꯔꯤꯉꯩꯗ ꯀ꯭ꯂꯥꯁ ꯐꯥꯏꯚ ꯃꯅꯨꯡ ꯀꯥꯔꯤꯉꯩꯗꯤ ꯍꯥꯏꯕ ꯈꯨꯗꯤꯡ ꯏꯜꯂꯤꯉꯩꯗ ꯀꯣ ꯑꯩꯈꯣꯏꯒꯤ ꯑꯐ ꯑꯐꯕꯒꯤ ꯂꯤꯆꯠꯁꯦ ꯎꯠꯄꯤꯕꯀꯣ ꯑꯗꯨꯃꯥꯏꯅ ꯎꯠꯂꯗꯤ ꯃꯣꯏꯁꯦ ꯍꯣꯡꯂꯛꯀꯅꯤꯕ ꯑ ꯏꯃꯥꯅ ꯏꯄꯥꯅ ꯏꯌꯥꯝꯕꯅ ꯑꯗꯨꯃꯥꯏꯅ ꯑꯩꯅ ꯑꯉꯥꯡ ꯑꯣꯏꯔꯤꯉꯥꯏ ꯇꯧꯔꯝꯃꯦ ꯑꯗꯨ ꯑꯩ ꯑꯗꯨ ꯇꯧꯕ ꯐꯠꯇꯦ ꯍꯥꯏꯕꯗꯣ
ꯍꯣꯏ
ꯂꯥꯛꯀꯅꯤꯕ ꯑꯗꯨ ꯑꯩ ꯌꯥꯝ ꯊꯥꯖꯕ ꯑꯃ ꯂꯩꯑꯕ
ꯎꯝ ꯑꯗꯨꯅꯦ ꯃꯃꯥ ꯃꯄꯥ ꯌꯨꯝꯗꯒꯤ ꯂꯩꯑꯦ ꯂꯣꯏꯅ
ꯍꯣꯏ ꯏꯃꯨꯡ ꯏꯃꯨꯡꯗ ꯈꯔꯁꯨ ꯂꯩꯔꯦ ꯑꯗꯨꯒ ꯃꯤ ꯈꯔꯅ ꯃꯁꯥꯗ ꯍꯦꯛ ꯄꯣꯛꯄꯗ ꯒ꯭ꯌꯥꯟ ꯇꯥꯕꯁꯨ ꯌꯥꯎꯋꯦꯕ ꯃꯃꯥ ꯃꯄꯥꯅ ꯍꯣꯏ ꯃꯃꯥ ꯃꯄꯥ ꯃꯄꯥꯒꯨꯝꯕ ꯀꯔꯤ ꯀꯔꯤ ꯑꯗꯨꯝ ꯌꯥꯝꯅ ꯃꯉꯣꯟ ꯇꯝꯕꯤꯕ ꯇꯥꯛꯄꯤꯕ ꯇꯧꯗ꯭ꯔꯁꯨ ꯊꯥꯏꯅꯒꯤ ꯋꯥ ꯂꯩꯕꯅꯦ
ꯅꯪꯉꯣꯟꯗ ꯅꯪꯉꯣꯟꯗ ꯐꯅꯤꯡꯉꯥꯏ ꯍꯥꯏ ꯍꯥꯏꯔꯒ ꯂꯩꯀꯥꯏꯒꯤ ꯃꯤꯅ ꯒ꯭ꯌꯥꯟ ꯇꯥꯈ꯭ꯔꯦ ꯍꯥꯏꯕꯗꯣ ꯌꯥꯝ ꯇꯥꯗ꯭ꯔꯥ ꯑꯁꯤ ꯌꯥꯝ ꯆꯠꯅꯕꯅꯦꯕ
ꯌꯥꯝ ꯆꯨꯝꯅꯕꯅꯦ ꯑꯗꯣ
ꯍꯣꯏ ꯃꯆꯥ ꯅꯨꯄꯥ ꯅꯨꯄꯥꯗ ꯇꯝ ꯇꯝꯔꯒ ꯃꯆꯥ ꯅꯨꯨꯄꯥꯅ ꯇꯥꯕꯤꯗꯕꯒꯤ ꯂꯩꯀꯥꯏꯒꯤ ꯃꯆꯥꯅꯨꯄꯥꯅ ꯇꯥꯔꯒ ꯑꯐꯕ ꯇꯧꯕꯒꯤ ꯄꯥꯎꯇꯥꯛꯅꯦꯕꯀꯣ ꯑꯗꯨ ꯌꯥꯝꯅ ꯌꯥꯝꯅ ꯍꯥꯏꯅꯩꯑꯕ ꯑꯗꯨꯒꯤ ꯋꯥꯗꯨ ꯆꯨꯝꯃꯦꯕꯗꯣ ꯑꯉꯥꯡ ꯑꯣꯏꯔꯤꯉꯩꯗ ꯑꯩꯈꯣꯏꯅ ꯂꯧꯒꯦ ꯈꯣꯠꯀꯦ ꯈꯜꯂꯗꯤ ꯍꯣꯡꯗꯤ ꯍꯣꯡꯡꯂꯛꯑꯦꯕ
ꯎꯝ ꯈꯪꯗ꯭ꯔꯦꯗ ꯍꯧꯖꯤꯛꯀꯥꯟꯗꯤ ꯤ ꯀꯤꯔꯦꯅ ꯑꯩꯗꯤ ꯍꯧꯖꯤꯛꯀꯥꯟ ꯆꯥꯎꯈꯠꯂꯛꯄ ꯑꯉꯥꯡꯁꯤꯡꯁꯦ
ꯍꯣꯏꯅꯦ
ꯑꯩꯈꯣꯏ ꯍꯥꯏꯕꯗꯤ ꯑꯩꯈꯣꯏꯁꯨ ꯍꯣꯏ ꯑꯉꯥꯡ ꯑꯣꯏꯔꯦ ꯑꯍꯟ ꯅꯠꯇꯦ ꯑꯩꯈꯣꯏꯁꯨ ꯑꯗꯨ ꯑꯣꯏꯔꯁꯨ ꯊꯥꯏꯅꯒꯤꯒ ꯑꯗꯨꯒꯨꯝꯕꯗꯤ ꯍꯥꯏꯕꯗꯤ ꯊꯥꯏꯅꯒꯤꯒ ꯍꯧꯖꯤꯛꯀꯤꯒ ꯇꯣꯡꯉꯥꯂꯦꯅ ꯌꯥꯝꯅ